ꯇꯥꯕ꯭ꯔꯣ
ꯇꯔꯕꯣ
ꯇꯥꯏꯌꯦ ꯇꯥꯏꯌꯦ
ꯍꯜꯂꯣ
ꯍꯜꯂꯣ ꯇꯥꯗꯕ꯭ꯔꯣ
ꯇꯥꯖꯕ꯭ꯔꯣ
ꯇꯥꯕ꯭ꯔꯣ
ꯑꯣ ꯇꯥꯔꯦ ꯇꯥꯔꯦ
ꯀꯩꯗꯧꯔꯤꯅꯣ ꯎꯝ ꯎꯝ
ꯀꯩꯗꯧꯔꯤꯅꯣ ꯅꯪꯕꯣ
ꯑꯩꯁꯦ ꯐꯝꯃꯒ ꯂꯩꯌꯦ ꯍꯧꯖꯤꯛꯇꯤ ꯅꯪꯗꯤ
ꯑ ꯅꯪ ꯊꯕꯛ ꯆꯤꯟꯕ ꯃꯥꯂꯦꯅꯦ ꯅꯪ
ꯑꯩ ꯆꯤꯟꯗꯤꯌꯦ ꯀꯩꯗꯧꯔꯤꯅꯣ ꯅꯪ
ꯑꯣ ꯑꯣ ꯑꯗꯨꯝ ꯐ꯭ꯔꯤ ꯑꯣꯏꯕ꯭ꯔꯥ
ꯑꯩ ꯐ꯭ꯔꯤ ꯑꯣꯏꯌꯦ ꯅꯪꯗꯤ ꯆꯥꯛ ꯆꯥꯔꯕꯣ
ꯆꯥꯛ ꯆꯥꯗ꯭ꯔꯤ
ꯑꯣ ꯊꯣꯡꯅꯤ ꯊꯣꯡꯉꯕ
ꯊꯣꯡꯗ꯭ꯔꯤꯌꯦ
ꯑꯣ ꯀꯩ ꯃꯊꯦꯜ ꯊꯣꯡꯗꯣꯏꯕ ꯎꯄꯥꯏ ꯂꯩꯖꯦꯅꯦ ꯍꯦ ꯂꯥꯄꯅꯤꯅ
ꯇꯨꯝꯅꯤꯡꯗ꯭ꯔꯣ
ꯊꯣꯡꯅꯤꯡꯉꯦ ꯎꯄꯥꯏ ꯂꯩꯇꯦ ꯅꯪ ꯅꯊꯟꯗꯔꯣ
ꯅꯨꯡꯈꯣꯟ ꯆꯠꯄꯦ ꯑꯩꯩꯅ ꯅꯨꯡꯉꯥꯏꯇꯦ
ꯇꯥꯕꯔꯣ
ꯑꯣ ꯑꯩ ꯅꯦꯠꯌꯥꯛꯁꯦ ꯅꯨꯡꯉꯥꯏꯇꯕ ꯑꯗꯨ ꯅꯨꯡꯈꯣꯡꯗ ꯆꯠꯄ ꯑꯗꯨꯒꯤ ꯇꯥꯎꯕ ꯅꯨꯡꯉꯥꯏꯇꯕ
ꯑꯣ
ꯇꯥꯕ꯭ꯔꯣ ꯅꯨꯡꯈꯣꯡ ꯑꯩ ꯑꯩꯈꯣꯏꯗ ꯇꯥꯔꯝꯅꯤꯀꯣ ꯅꯈꯣꯡꯗ ꯇꯥꯔꯣꯏ
ꯇꯥꯏ ꯇꯥꯏ ꯇꯥꯏ ꯇꯥꯗꯕ꯭ꯔꯣ
ꯆꯥꯛꯆꯔꯕꯣ ꯅꯪꯗꯤ
ꯑꯩ ꯆꯥꯛ ꯆꯥꯔꯦ ꯅꯪꯗꯤ
ꯆꯥꯗ꯭ꯔꯤ ꯍꯥꯏꯔꯣ ꯆꯥꯔꯦ ꯍꯥꯏꯔꯣ
ꯆꯥꯔꯦ ꯆꯥꯔꯦ ꯅꯪꯒꯤꯁꯦ ꯈꯔ ꯅꯨꯡꯉꯥꯏ ꯑꯗ ꯃꯥꯂꯦ꯫ ꯃꯥꯏꯔꯦꯟꯅꯦ ꯅꯪꯗꯤ ꯀꯩ ꯏꯟꯁꯥꯡ ꯊꯣꯡꯗꯣꯏꯕ
ꯍꯛꯆꯥꯡ ꯐꯕ ꯌꯦꯟꯁꯥꯡꯅꯤꯅꯦ꯫
ꯑꯗꯨꯅꯤ ꯍꯛꯆꯥꯡꯁꯨ ꯐꯕ ꯑꯍꯥꯎꯁꯨ ꯍꯥꯎꯕ ꯅꯪꯒꯤꯗꯤ꯫
ꯀꯣꯏꯗꯤ ꯃꯣꯔꯅꯤꯡꯗ ꯆꯥꯕꯗꯨ ꯑꯃꯨꯛ ꯆꯥꯔꯔꯣꯏꯅ ꯈꯟꯕꯅꯤ꯫
ꯑꯣ ꯅꯪꯅꯊꯟꯊꯔꯣ
ꯄꯨꯡ ꯑꯍꯨꯝ ꯃꯔꯤ ꯑꯗꯨꯋꯥꯏ ꯑꯗꯨꯝ ꯑꯗꯨ ꯆꯥꯕ ꯑꯗꯨꯒꯤ
ꯑꯣ ꯗꯨꯗꯤ ꯅꯪ ꯅꯊꯟꯗꯔꯣ ꯂꯩꯔꯤꯁꯦ꯫
ꯍꯥ
ꯅꯪ ꯅꯊꯟꯇ ꯂꯩꯕ꯭ꯔꯣ ꯅꯠꯇ꯭ꯔꯒꯅ ꯅꯣꯏꯆꯦ ꯑꯩꯈꯣꯏꯒ ꯂꯩꯕ꯭ꯔꯣ?
ꯀꯩꯍꯕꯥ
ꯅꯪ ꯅꯊꯟꯗ ꯂꯩꯕ꯭ꯔꯣ ꯅꯠꯇ꯭ꯔꯒ ꯃꯤ ꯑꯇꯣꯞꯄꯒ ꯂꯩꯃꯤꯟꯅꯕ꯭ꯔꯣ ꯍꯥꯏꯕ ꯇꯥꯗꯕ꯭ꯔꯣ
ꯑꯁ ꯍꯥꯂꯧ ꯍꯥꯏꯗꯤ ꯇꯥꯏ ꯑꯗꯣ
ꯑꯣ ꯑꯇꯣꯞꯄ ꯇꯥꯗꯕ
ꯑꯁ ꯑꯩꯒꯤ ꯅꯦꯠꯋꯥꯛꯁꯦ ꯑꯗꯨꯝ ꯅꯨꯡꯉꯥꯏꯇꯦ ꯀꯩꯒꯤꯅꯣ ꯈꯪꯗꯦ ꯀꯣꯜ ꯇꯧꯔꯗꯤ ꯑꯗꯨꯝ ꯅꯨꯡꯉꯥꯏꯇꯕ ꯎꯝ ꯕꯤꯗꯤꯑꯣ ꯀꯨꯝꯕꯗꯤ ꯅꯨꯡꯉꯥꯏ ꯑꯗꯨ ꯀꯣꯜ ꯇꯧꯔꯗꯤ ꯅꯨꯡꯉꯥꯏꯇꯕ
ꯑꯣ
ꯍꯧꯖꯤꯛꯇꯤ ꯇꯥꯗꯕ꯭ꯔꯣ ꯇꯥꯕ꯭ꯔꯣ
ꯐꯖꯅ ꯇꯥꯗꯦ꯫
ꯅꯪꯒꯤꯅ ꯑꯣꯏꯔꯝꯅꯤ ꯗꯨꯗꯤ ꯑꯩꯒꯤꯗꯤ
ꯑꯣ ꯑꯩꯒꯤꯡꯅꯦꯅꯤꯡꯅꯤ ꯑ ꯅꯪꯉꯣꯟꯗꯤ ꯀꯩꯅꯝ ꯇꯧꯔꯝꯃꯣꯏ ꯑꯩꯗꯤ ꯑꯗꯨꯝ ꯆꯠꯄꯦꯕ ꯃꯤꯅꯁꯨ ꯑꯗꯨꯝ ꯍꯥꯏꯌꯦ ꯑꯩ ꯈꯣꯟꯗꯤ ꯑꯝꯇ ꯇꯧꯗꯦ ꯅꯣꯏ ꯍꯥꯏꯔꯛꯄ ꯈꯣꯟꯗꯨ ꯆꯠꯄ ꯑꯩꯉꯣꯟꯗꯗꯤ
ꯎꯝ
ꯕꯣꯜ ꯌꯦꯡꯒꯗꯔꯣꯉꯁꯤ꯫
ꯑꯩ ꯌꯦꯡꯉꯣꯏꯗ ꯅꯪ ꯌꯦꯡꯗꯣꯏꯔꯣ
ꯑꯩꯗꯤ ꯑꯩ ꯉꯁꯤ ꯌꯦꯡꯉꯔꯣꯏ ꯍꯥꯏꯕꯗꯤ ꯑꯔꯖ°ꯟꯇꯤꯅꯥꯗꯤ ꯌꯦꯡꯅꯤꯡꯗꯦ
ꯑꯩꯒꯤꯦ
ꯑꯁ ꯕꯤꯠ ꯂꯩꯇꯦ
ꯏꯁ ꯃꯤꯅ ꯄꯥꯝꯃꯤ ꯄꯥꯝꯃꯤ ꯍꯥꯏꯔ ꯀꯥꯟꯗ ꯅꯪꯅ ꯕꯤꯠ ꯂꯩꯇꯦ ꯍꯥꯏ ꯀꯩꯒꯤꯅꯣ
ꯑꯁꯁꯨ ꯔꯅꯥ ꯇꯣꯅꯤ ꯀꯩꯅ
ꯎꯝ ꯅꯪ ꯑꯗꯨꯗꯤ ꯂꯩꯦ ꯍꯔ
ꯍꯥ
ꯅꯪꯒꯤ ꯔꯣꯅꯦꯜꯗꯣꯗꯤ ꯂꯩꯍꯧꯔꯤꯦꯁꯤꯗꯤ
ꯁ ꯂꯩꯍꯧꯔꯁꯨ ꯑꯗꯨꯝ ꯅꯨꯡꯁꯤꯌꯦꯗ
ꯎꯝ ꯑꯗꯨꯅꯤ ꯑꯩꯁꯨꯅ° ꯑꯩꯒꯤꯁꯨ ꯂꯩꯍꯧꯔꯦ ꯑꯗꯨ ꯑꯣꯏꯔꯁꯨ ꯑꯩꯁꯨ ꯑꯗꯨꯝ ꯅꯨꯡꯁꯤꯌꯦ
ꯅꯪ ꯃꯨꯛꯕꯥꯥꯡ ꯇꯧꯈ꯭ꯔꯦ ꯍꯥꯏꯕ ꯍꯥꯏꯅꯤꯀꯣ
ꯍꯥꯥ
ꯃꯨꯕꯥꯥꯡ ꯗꯗꯥꯎꯈ꯭ꯦꯀꯣ ꯅꯪ
ꯇꯧꯔꯦ ꯇꯧꯔꯦ
ꯑꯣ
ꯅꯪꯈꯛ ꯑꯣꯏꯔꯦ ꯇꯧꯗꯕ
ꯁꯪꯁꯤꯅꯦ ꯃꯣꯔꯅꯤꯡꯗ ꯆꯥꯕꯗ ꯑꯁ ꯑꯃꯨꯛ ꯆꯥꯅꯤꯡꯈ꯭ꯔꯕꯗꯨ ꯊꯣꯡ ꯊꯣꯡꯕꯗ ꯐꯔꯛ ꯇꯥꯕ
ꯑꯣ ꯂꯥꯏꯔꯤꯛꯇꯤ ꯄꯥꯒꯗ꯭ꯔꯣ
ꯆꯥꯛ ꯊꯣꯡꯉꯥꯏ ꯂꯥꯛꯄꯤꯌꯣꯅꯦ ꯆꯥꯛ ꯊꯣꯡꯉꯥꯏ ꯇꯜꯂꯦ
ꯅꯣꯡꯃ ꯂꯥꯛꯀꯦꯀꯣ ꯀꯧꯔꯛꯑꯣ
ꯍꯥ
ꯅꯣꯡꯃ ꯂꯥꯛꯀꯦꯕ ꯀꯧꯔꯛꯎꯕ
ꯒꯣꯠꯇ° ꯆꯠꯄꯦ ꯃꯨꯛꯀ ꯈ
ꯅꯣꯡꯃ ꯂꯥꯛꯀꯦ ꯀꯧꯔꯛꯑꯣ ꯍꯥꯏꯕ
ꯅꯣꯡꯃ ꯂꯥꯛꯀ° ꯍꯥꯏꯕ
ꯑꯥꯎ
ꯀꯩꯍꯥꯏꯕ ꯅꯣꯡꯃ ꯂꯛꯀꯦ ꯍꯥꯏꯕꯔꯥ
ꯅꯣꯡꯃ ꯅꯣꯡꯃ ꯅꯪꯒꯤ ꯆꯥꯛꯇꯣ ꯊꯣꯡꯅꯤꯡꯉꯥꯏ ꯂꯥꯛꯀꯦ ꯍꯥꯏꯕ ꯇꯥꯗꯕ꯭ꯔꯣ
ꯎꯝ ꯏꯤꯡꯈꯣꯟꯁꯨ ꯆꯞꯄꯦ ꯅꯣꯡꯃꯒ ꯆꯠꯄ
ꯅꯪꯒꯤ ꯅꯦꯠꯋꯥꯛꯁꯤꯦ ꯌꯥꯗ꯭ꯔꯦ
ꯎꯝ ꯑꯩ ꯅꯋꯥꯛꯁꯦ ꯅꯨꯡꯉꯥꯏꯇꯕ ꯀꯔꯤꯒꯤꯅꯣ ꯈꯪꯗꯦ ꯕꯤꯗꯤꯑꯣꯒꯨꯝꯕ ꯌꯦꯡꯉꯗꯤ ꯀꯟꯅ ꯇꯧꯗꯕꯗꯨ ꯁꯤ ꯑꯦ ꯀꯣꯜ ꯇꯧꯔꯔꯦꯀꯣ ꯅꯨꯡꯉꯥꯏꯇꯕ
ꯑꯣ ꯅꯪꯒꯤꯁꯦ ꯂꯝꯕꯤ ꯈꯔ ꯅꯨꯡꯉꯥꯏꯇꯕ ꯃꯥꯜꯂꯦ ꯑꯌꯨꯛꯇꯤ ꯀꯩ ꯃꯊꯦꯜ ꯆꯥꯒꯦ
ꯅꯪꯒꯤ ꯃꯨꯛꯕꯥꯡ ꯉꯅ ꯇꯧꯋꯤꯅꯦ
ꯉꯁꯤꯗꯤ ꯉꯜꯂꯦ ꯑꯌꯨꯛꯇꯣ
ꯀꯥꯗ ꯑꯌꯨꯛꯇꯛꯇ ꯀꯩꯗꯧꯧꯕ
ꯑꯌꯨꯛꯇꯤ ꯀꯩ ꯃꯊꯦꯜ ꯆꯥꯒꯦ ꯍꯥꯏꯕ
ꯍꯜꯂꯣ
ꯑꯌꯨꯛꯇꯣ ꯀꯔꯤ ꯀꯔꯤ ꯏꯟꯁꯥꯡ ꯆꯥꯕ꯭ꯔꯣ ꯍꯥꯏꯕ
ꯑꯁ ꯅꯦꯠꯋꯥꯛꯁꯦ ꯈꯪꯒꯦꯗ ꯑꯁꯨꯛ ꯆꯞ ꯄꯤꯁꯤꯔꯣ
ꯇꯥꯕ꯭ꯔꯣ
ꯅꯋ ꯈꯔ ꯁꯤꯌꯦꯇꯔ ꯎꯅꯦ
ꯄꯤꯔꯛꯀꯦ ꯄꯤꯔꯛꯀꯦ
ꯀꯔꯤꯒꯤꯅꯣꯅꯣ ꯑꯣꯏꯗꯦ
ꯅꯣꯛꯅꯤꯡꯕ ꯅꯪꯒꯤꯗ ꯇꯥꯕ꯭ꯔꯣ ꯇꯥꯕ꯭ꯔꯣ
ꯏꯁꯅꯣꯀꯣꯜꯁꯦ ꯐꯖꯅ ꯇꯥꯗꯕ ꯆꯞꯄꯀꯣ
ꯈꯪꯗ꯭ꯔꯦꯅꯦ ꯑꯩꯒꯤ ꯐꯣꯟꯁꯦ ꯐꯣꯟꯅꯔ ꯅꯦꯠꯋꯥꯛꯅꯔꯥ ꯅꯦꯠꯋꯥꯛꯀꯤ ꯑꯗꯨꯝ ꯅꯨꯡꯉꯥꯏꯕ ꯐꯨꯜꯅꯦꯕ ꯂꯩꯔꯤꯁꯦ
ꯀꯪꯗꯦ ꯅꯪꯒꯤ ꯗꯥꯎꯅꯔꯥ
ꯇꯥꯕ꯭ꯔꯣ
ꯇꯥꯏꯌꯦ ꯇꯥꯏꯌꯦ ꯇꯥꯏ ꯇꯥꯕ꯭ꯔꯣ ꯑꯩꯒꯤꯁꯦ
ꯈꯪꯗꯦꯅꯦ
ꯇꯥꯏꯌꯦ ꯇꯥꯏꯌꯦ ꯅꯪꯅ ꯍꯥꯏꯕꯗꯣ ꯑꯩꯗꯤ ꯅꯣꯏꯅ ꯇꯥꯏꯌꯦ ꯇꯥꯕ꯭ꯔꯣ
ꯆꯞꯄꯦꯅꯦ ꯅꯈꯣꯟꯗꯣ ꯇꯥꯕ꯭ꯔꯣ ꯍꯦꯛꯇ ꯇꯥꯏ ꯑꯇꯩꯗꯤ ꯇꯥꯗꯦ
ꯐꯥꯔꯦ ꯇꯥꯕ꯭ꯔꯣ ꯇꯥꯕ꯭ꯔꯣ ꯑꯗꯨꯈꯛ ꯑꯣꯏꯔꯁꯨ
ꯇꯥꯕ꯭ꯔꯣ
ꯅꯦꯠꯋꯥꯛ ꯈꯨꯠꯆꯞꯁꯤꯗꯤ ꯅꯨꯡꯉꯥꯏꯇꯦꯍꯦ
ꯑꯁ ꯑꯁꯦꯡꯕ ꯅꯨꯡꯉꯥꯏꯇꯦ ꯅꯪꯒꯤꯁꯦ
ꯑꯁꯦꯡꯃꯅꯦ ꯅꯪ ꯊꯥꯖꯗ꯭ꯔꯤꯔꯣ
ꯅꯪꯒꯤꯁꯦ ꯗꯥꯎ ꯌꯥꯗ꯭ꯔꯦ ꯕꯨꯡꯉꯣ ꯅꯣꯡ ꯆꯨꯕ꯭ꯔꯣ ꯅꯣꯏꯔꯣꯝꯗꯥ ꯍꯜꯂꯣ ꯇꯥꯕ꯭ꯔꯣ ꯑ ꯀꯀꯥ ꯇꯥꯥꯕ꯭ꯔꯣ ꯍꯜꯂꯣ ꯇꯥꯗꯕ꯭ꯔꯣ ꯇꯥꯕ꯭ꯔꯣ
ꯑꯁ ꯆꯞꯄꯅ ꯂꯣꯏꯔꯤꯗ
ꯅꯪꯒꯤꯁꯦ ꯐꯖꯅ ꯇꯥꯗꯦꯅꯦ
ꯐꯖꯅ ꯇꯥꯗꯔꯦ ꯅꯀꯣꯟꯁꯦ
ꯍꯜꯂꯣ
ꯅꯪꯅ ꯇꯥꯕ꯭ꯔꯣ ꯈꯛꯇ ꯑꯔꯨ ꯈꯇ ꯐꯖꯅ ꯇꯥꯏ ꯑꯇꯩꯗꯤ ꯑꯗꯨꯝ ꯇꯥꯗꯦ
ꯑꯇꯩ ꯍꯥꯏꯔꯗꯤ ꯇꯥꯗꯕ
ꯑꯁ ꯀꯥꯏ ꯈꯨꯨꯅꯣꯛꯅꯣꯅꯦ
ꯁꯨꯝ ꯅꯣꯛꯅꯤꯡꯕꯒꯤꯅꯦꯗ ꯅꯪꯁꯨ ꯋꯥ ꯉꯥꯡꯉꯣꯍꯦ ꯑꯩ ꯈꯛ ꯉꯥꯡꯕꯗꯣ ꯅꯨꯡꯉꯥꯏꯇꯤꯌꯦ
ꯑ ꯅꯪ ꯑꯣ ꯑꯣ ꯇꯧꯔ ꯂꯩꯔꯦ
ꯅꯪ ꯀꯤꯔꯤ ꯍꯥꯏꯕ꯭ꯔꯥꯁꯨ ꯈꯪꯗꯦ ꯑꯩꯗꯤ ꯇꯥꯁꯨ ꯇꯥꯗ꯭ꯔꯦ
ꯇꯥꯕ꯭ꯔꯣ ꯈꯛꯇ ꯇꯥꯏ ꯋꯥ ꯉꯥꯡꯗꯤ ꯑꯃꯨꯛ ꯇꯥꯔꯣꯏ
ꯕꯦꯔꯥꯅꯤꯌꯦ
ꯈꯪꯗ꯭ꯔꯦ ꯅꯦꯠꯋꯥꯛꯁꯦ ꯅꯪ ꯃꯥꯟꯕꯒꯤ ꯑꯣꯏꯔꯝꯅꯤꯗ ꯅꯦꯠꯋꯥꯛꯁꯦ
ꯑꯩꯅ ꯅꯠꯇꯦ ꯍꯦ ꯅꯪꯉꯣꯟꯗꯒꯤ ꯎꯔꯝꯅꯤꯑꯦ ꯑꯩꯅ ꯐꯣꯟ ꯇꯧꯕꯗꯣ ꯅꯦꯠꯋꯥꯛ ꯁꯨꯃꯥꯏꯅ ꯇꯧꯗꯤꯌꯦ꯫
ꯅꯪ ꯒꯣꯜ ꯇꯧꯕ ꯍꯦꯟꯖꯜꯂꯦ
ꯁꯦꯡꯕꯩꯔꯣ
ꯑꯥꯎ
ꯑꯇꯩꯗꯤ ꯇꯧꯕ ꯀꯥꯟꯗꯤ ꯁꯨꯃꯥꯏꯅ ꯇꯧꯗꯦꯗ
ꯑꯁꯨꯃꯥꯏꯗꯤ ꯇꯧꯗꯦ ꯅꯪꯗꯤ ꯌꯥꯝ ꯆꯠꯄꯩ ꯅꯪꯅꯤꯁꯨꯣ ꯅꯋ ꯅꯨꯡꯉꯗꯕ ꯃꯥꯂꯦ ꯅꯪꯅꯤꯁꯨꯣ
ꯑꯒꯤꯗꯤ ꯐꯣꯟꯅꯤꯗ
ꯑꯁ ꯅꯪꯒꯤꯁꯨ ꯅꯨꯡꯉꯥꯏꯇꯕꯒꯤꯅꯦ ꯈꯪꯉ
ꯈꯪꯗꯩ ꯑꯗꯨꯗꯤ ꯑꯩꯒꯤꯅ ꯑꯣꯏꯔꯝꯅꯤ
ꯑꯁ ꯁꯪꯗ꯭ꯔꯅꯦ ꯑꯋꯥꯔ ꯂꯩꯗ꯭ꯔꯗꯤ ꯌꯥꯔꯦ
ꯅ ꯋꯥꯠ ꯂꯩꯔꯣꯅ
ꯑ ꯇꯥꯏ
ꯇꯕ ꯇꯥꯏ
ꯑꯁꯤ ꯇꯅꯦ ꯇꯥꯈ꯭ꯔꯤꯁꯦ ꯇꯥꯕ꯭ꯔꯣ ꯁꯤ ꯇꯅꯦ ꯇꯥꯈ꯭ꯔꯤꯁꯦ ꯑꯗ ꯑꯩꯗꯤ ꯁꯨꯝ ꯇꯥꯇꯥꯥꯔꯦ
ꯀ ꯌꯦ ꯀꯗ
ꯅꯪꯗꯤ ꯐꯖꯅ ꯇꯥꯈ꯭ꯔꯕꯅꯤꯀꯣ
ꯑꯩ ꯈꯖꯤꯛ ꯈꯖꯤꯛꯇꯥꯏ
ꯜ ꯑ ꯁꯔꯤꯦ ꯇ
ꯈꯖꯤꯛ ꯈꯖꯤꯛ ꯇꯥꯏꯌꯦ
ꯅꯪ ꯇꯥꯔꯁꯨ ꯑꯩ ꯇꯥꯗꯦ ꯀꯩꯗꯧꯁꯤꯔꯣ
ꯑꯣ ꯇꯥꯕꯕꯣ ꯀꯀ
ꯎ
ꯇꯕ꯭ꯔꯣ
ꯃ
ꯑꯁ ꯌꯥꯗ ꯂꯩ ꯇꯅꯪ ꯂꯤꯁꯦ ꯇꯥꯕ꯭ꯔꯥ ꯇꯥꯗꯕ꯭ꯔꯁꯨ ꯈꯪꯗꯦ ꯈꯣꯨꯝꯁꯨ ꯈꯣꯨꯝꯗꯦ ꯍꯗ
ꯇꯥꯗꯕ꯭ꯔꯁꯨ ꯈꯪ ꯑꯗꯨꯝ ꯇꯨꯠꯈ꯭ꯔꯦ
ꯇꯥꯕ꯭ꯔꯥ ꯇꯥꯗꯕ꯭ꯔꯥꯁꯨ ꯈꯥꯡꯅꯤꯡꯗꯔꯦ ꯅꯪꯒꯤꯁꯦ
ꯑꯣ ꯑꯁꯤ ꯍꯧꯖꯤꯛꯇꯤ ꯈꯤꯇꯪ ꯇꯥꯏꯌꯦ
ꯇꯥꯕ꯭ꯔꯣ
ꯑꯧ ꯁꯤꯗꯤ ꯐꯖꯅ ꯇꯥꯏ
ꯑꯁ ꯀ꯭ꯔꯣ ꯑꯩꯅꯔꯣ ꯅꯪꯅꯔꯣ
ꯑꯃꯨꯛ ꯇꯥꯗ꯭ꯔꯦ
ꯅꯖ ꯎꯕ꯭ꯔꯣ ꯅ ꯏꯔꯣꯗ
ꯎꯝ ꯎꯝ ꯑꯣꯏꯔꯔꯣꯏ ꯑꯩꯈꯣꯏꯅꯤꯁꯦ ꯑꯣ ꯇꯥꯏ ꯇꯥꯏꯌꯦ
ꯅꯣꯡ ꯆꯨꯕ꯭ꯔꯣ ꯅꯔꯣꯝꯗ
ꯑ ꯅꯣꯡ ꯆꯨꯗꯦ ꯀꯩ ꯍꯥꯏꯔꯣ ꯅꯠꯇ꯭ꯔꯣ ꯒ꯭ꯌꯥꯟ ꯇꯥꯗ꯭ꯔꯦ ꯅꯣꯡꯣꯡ ꯆꯨꯗꯦ
ꯔꯣ
ꯇꯑꯌꯦ
ꯅꯪꯗꯤ ꯁꯤꯗꯤ ꯏꯕꯦꯔꯥꯅꯤꯍꯦ
ꯀꯩ ꯍꯥꯏꯔꯤꯅꯣ ꯈꯪꯗꯦ ꯅꯣꯡ ꯇꯥꯗꯦ
ꯑꯤ ꯍꯤ ꯍꯤꯍꯤ
ꯎ
ꯅꯣꯡ ꯇꯥꯕ꯭ꯔꯣ ꯅꯔꯣꯡꯗꯁꯨ